ꯇꯥꯕ꯭ꯔꯣ ꯑ ꯍꯜꯂꯣ ꯇꯥꯗꯕ꯭ꯔꯣ ꯑꯈꯣꯟ ꯇꯥꯗꯦ ꯎꯝ ꯂꯩꯕꯔꯖ ꯀ ꯍꯣꯟ ꯇ ꯀꯣꯟ ꯇ ꯇ ꯗꯣ ꯑ ꯂꯩ
ꯑꯣ
ꯇꯥꯔꯕ꯭ꯔꯣ
ꯇꯔꯦ ꯀꯔꯤꯒꯦꯔꯥ
ꯀꯅꯦꯠ ꯑꯩꯒꯤ ꯅꯦꯠꯋꯥꯔꯛꯅ ꯑꯣꯏꯔꯝꯒꯅꯤ ꯇꯥꯏꯌꯦ
ꯇꯌꯦꯀꯣ
ꯇꯥꯏꯌꯦ ꯆꯥꯛ ꯆꯥꯔꯕꯣ
ꯍꯧꯖꯤꯛꯇ ꯆꯥꯛ ꯇꯣꯛꯄꯗ ꯉꯥꯏꯔꯤ
ꯀꯔꯤꯦꯖ
ꯑꯣ ꯁꯥ ꯆꯥꯔꯦ ꯉꯁ
ꯑꯁ ꯅꯨꯡꯉꯥꯏꯔꯝꯒꯅꯤ ꯑꯗꯨꯗꯤ ꯑꯗꯨꯒꯤꯅꯤ ꯅꯪꯒꯤ ꯃꯨꯠꯇꯣ ꯑꯩꯈꯣꯏꯗꯤ ꯉꯁꯤ ꯆꯥꯛ ꯆꯥꯗ꯭ꯔꯦ
ꯊꯦꯡꯉꯤꯅꯦꯦ
ꯑ ꯆꯥꯛ ꯆꯥꯔ ꯃꯄꯥꯟꯗ ꯆꯄꯜ ꯃꯌꯥꯝ ꯆꯥꯕꯒꯤꯦ
ꯑꯩꯁꯨ ꯆꯠꯂꯒ ꯂꯥꯛꯄꯅꯤ ꯑꯗꯨꯒ ꯑꯃꯨꯛ ꯆꯥꯕ
ꯉꯥꯏꯔꯝꯒꯅꯤ
ꯅꯨꯡꯉꯥꯏꯗꯦꯗ ꯋꯥꯕꯅ ꯁꯤꯗꯧꯔꯦ ꯊꯣꯡꯅ ꯆꯠꯄꯒꯤ
ꯀꯩꯗ ꯆꯠꯄ꯫
ꯎꯝ ꯑꯦꯝ ꯕꯤ ꯁꯤ ꯔꯣꯠꯇ꯫ ꯉꯁꯤ ꯄꯩꯁꯥ ꯆꯥꯡꯕꯀꯣ ꯑꯗꯣ ꯂꯣꯏꯈ꯭ꯔꯦ ꯉꯁꯤ ꯆꯥꯕꯒꯤ ꯀꯂꯨ ꯑꯩꯈꯣꯏꯅꯤ꯫
ꯑꯣ꯫
ꯏꯕꯥꯅꯤ ꯆꯠꯄ꯫ ꯑꯗꯨꯒ ꯏꯅꯥꯎꯅꯨꯄꯥ ꯆꯠꯇꯕꯒꯤ ꯃꯥꯒꯤ ꯑꯣꯛꯁꯥ ꯂꯩꯕꯤꯕ꯫ ꯄꯩꯁꯥ ꯂꯣꯏꯈ꯭ꯔꯦ꯫ ꯅꯣꯛꯀꯅꯨ ꯅꯣ ꯅꯣꯛꯀꯅꯨ
ꯅꯣꯛꯅꯤꯡꯉꯦ ꯅꯪꯒꯤ ꯅꯅꯥꯎ ꯅꯄꯥꯗꯨ
ꯃꯥꯒꯤ ꯉꯁꯤ ꯈꯣꯡ ꯅꯥꯏ ꯍꯥꯏꯕ꯫ ꯑꯗꯨꯒꯤ ꯍꯧꯖꯤꯛꯁꯨ ꯃꯁꯥꯖ ꯇꯧꯔꯒ ꯂꯩ꯫
ꯀꯔꯤ ꯀꯔꯤꯒꯤ ꯃꯈꯣꯡ ꯅꯥꯕ ꯃꯥꯗꯤ꯫
ꯅꯨꯡꯁꯤꯠꯅꯔꯥ ꯈꯪꯗꯦ ꯒꯦꯁꯇ꯭ꯔꯤꯛ ꯀꯥꯟ ꯃꯟꯕꯒꯤꯔ
ꯍꯧꯖꯤꯛꯀꯥꯟ ꯒꯦꯁꯇ꯭ꯔꯤꯛꯁꯦ
ꯃꯥꯗꯣ ꯋꯥꯜ ꯀꯞ ꯂꯩꯕꯒꯤ ꯀꯣ ꯊꯦꯡ ꯊꯦꯡꯅ ꯍꯧꯒꯠꯂꯤ꯫ ꯆꯥꯕ ꯃꯇꯝꯗ ꯆꯥꯗꯦ꯫
ꯑꯁ ꯑꯩꯒꯤ ꯏꯅꯥꯎꯅꯨꯄꯥꯖꯨ ꯁꯨꯃꯥꯏꯅ ꯇꯧꯕꯅꯦ ꯎꯜꯅꯦ ꯃꯥꯗꯤ꯫
ꯑꯌꯨꯛꯇ ꯇꯨꯝꯃꯅꯤꯌꯦ ꯅꯨꯡꯊꯤꯟ ꯅꯨꯡꯊꯤꯟꯗ ꯑꯁꯤ ꯍꯧꯒꯠ ꯂꯅꯤꯌꯦ꯫ ꯅꯨꯡꯗꯥꯡꯅ ꯑꯗꯨꯝ ꯕꯣꯜ ꯌꯦꯡꯔꯒ ꯂꯩꯔꯅꯤ꯫
ꯀꯤꯡ ꯆꯠꯄꯅꯦꯗ꯫
ꯃꯥꯗꯤ ꯋꯥꯛꯀꯤꯡ ꯆꯠꯇ꯭ꯔꯦ ꯋꯥꯜꯀꯞ ꯂꯩꯕ ꯐꯥꯎꯗꯤ ꯆꯠꯂꯔꯣꯏ ꯍꯥꯏꯌꯦ꯫
ꯉꯁꯤ ꯃꯥꯒꯤ ꯈꯣꯡꯁꯦ ꯅꯨꯡꯉꯥꯏꯇꯕꯒꯤ ꯆꯠꯇ꯭ꯔꯦ꯫
ꯍꯧꯖꯤꯛꯀꯥꯟ ꯀꯔꯤ ꯀꯔꯤ ꯇꯧꯔꯦ ꯅꯣꯏ꯫
ꯀꯩꯁꯨ ꯇꯧꯗꯦꯗ ꯅꯪ ꯀꯣꯜ ꯇꯧꯔꯒ ꯂꯩ꯫ ꯑꯗꯨ ꯅꯨꯡꯊꯤꯟ ꯇꯧꯔꯛꯀꯦ꯫ ꯑꯗꯨꯝ ꯆꯠꯄꯅꯤ꯫
ꯃꯀꯤꯡ ꯆꯠꯄ꯭ꯔꯣ꯫
ꯎꯝ꯫ ꯑꯗꯨꯝ ꯀꯣꯏꯕ ꯆꯠꯄꯅꯤꯗ꯫
ꯅꯨꯉꯥꯏꯅꯦ ꯅꯣꯏꯗꯤ ꯅꯣꯏ ꯅꯃꯥꯟꯅꯕꯤ ꯌꯥꯝ ꯂꯩꯕꯒꯤ ꯑꯩꯈꯣꯏ ꯏꯃꯥꯟꯅꯕꯤ ꯑꯩꯖꯦ ꯁꯤꯗ ꯂꯩꯇꯕꯩ ꯏꯊꯟꯗ ꯇꯥꯏꯌꯦ ꯑꯗꯨꯒꯤ꯫ ꯃꯔꯛ ꯃꯔꯛꯇ ꯑꯕꯣꯟꯒ ꯑꯩꯈꯣꯏ ꯆꯠꯃꯤꯟꯅꯩ꯫
ꯆꯠꯃꯤꯟꯅꯕ ꯌꯥꯏꯅ꯫
ꯑꯗꯨꯝ ꯆꯠꯃꯤꯟꯅꯩ ꯑꯗꯨ ꯑꯣꯏꯔꯁꯨ ꯃꯐꯝꯗꯣ ꯃꯐꯝꯗꯣ ꯂꯥꯞꯄꯒꯤ꯫
ꯎꯝ꯫ ꯎꯝ ꯑꯁ ꯄꯨꯛꯊꯟꯕꯅ ꯁꯤꯗꯧꯔꯦ꯫
ꯍꯧꯖꯤꯛꯀꯥꯟ ꯃꯤꯇꯩꯂꯣꯟ ꯉꯥꯡꯕꯁꯤꯅ ꯂꯣꯏꯔꯦ꯫
ꯁꯨꯃꯥꯏꯅ ꯉꯥꯡꯉꯗꯤ ꯏꯝꯄ꯭ꯔꯨꯞ ꯇꯧꯔꯅꯤ ꯌꯥꯝ ꯉꯥꯡꯉꯣ꯫
ꯑꯗꯨ ꯍꯥꯏꯅꯩ ꯏꯅꯥꯎꯅꯨꯄꯥ ꯑꯩꯈꯣꯏ ꯍꯣꯔꯦꯟ ꯀꯣꯟꯅ ꯍꯥꯏꯔꯒꯦ꯫
ꯊꯥꯡꯖꯤꯡꯗꯣ ꯍꯥꯎꯋꯦ ꯍꯥꯏꯕ꯭ꯔꯣ꯫
ꯍꯋꯦ ꯍꯦ ꯍꯔ
ꯌꯥꯝ ꯃꯨꯟꯕꯅꯦ ꯃꯨꯜꯂꯦ ꯍꯥꯏꯌꯦꯦ ꯌꯨꯝ ꯌꯥꯎꯔꯀꯥꯟꯗ ꯏꯆꯦ ꯀꯣꯜ ꯇꯧꯔꯛꯑꯦ ꯌꯥꯝ ꯃꯨꯜ ꯌꯥꯝ ꯃꯨꯜꯂꯦꯅ ꯑꯗꯨꯅꯁꯨ ꯑꯗꯨ ꯈꯛꯇ ꯂꯥꯏꯕꯒꯤꯀꯣ ꯃꯨꯟꯗ꯭ꯔꯗꯤ ꯍꯥꯎꯇꯕꯩ ꯍꯥꯎꯇꯕꯩꯒꯤ ꯑꯩꯅ ꯃꯨꯟꯕ ꯁꯂꯦꯛ ꯇꯥꯎꯕ
ꯏ
ꯍꯥꯥ
ꯌꯥꯝ ꯍꯥꯎꯋꯦ ꯍꯥꯏꯅ ꯀꯣꯜ ꯇꯧꯔꯛꯑꯦꯕ
ꯑꯣ ꯑꯗꯨꯁꯨ ꯃꯨꯟꯕꯗꯣ ꯈꯔ
ꯎꯝ
ꯈꯔꯗꯤ ꯃꯣꯟ ꯃꯅꯦ
ꯁꯥꯕ꯭ꯔꯥ ꯅꯣꯏꯗꯨꯁꯨ
ꯎꯝ ꯑꯁ ꯉꯔꯥꯡ ꯑꯥ ꯉꯔꯥꯡ ꯃꯥꯏ ꯃꯨꯠꯄ ꯀꯥꯟꯗꯀꯣ ꯁꯥꯕꯗꯣ ꯑ ꯃꯨꯠꯂꯦ ꯃꯔ ꯆꯦ ꯀꯣꯟꯗꯁꯝꯕꯣꯗꯂ ꯍꯥꯏꯌꯦ ꯁꯦ ꯗꯗꯥꯈꯣꯏꯗ ꯃꯣꯏ
ꯑꯗꯔꯕꯨꯠꯂꯤ
ꯍꯥꯥ
ꯅꯤꯄꯥꯟꯒꯨꯝꯕ
ꯎꯝ ꯍꯣꯏ ꯍꯣꯏ ꯆ ꯃꯅ ꯑꯩꯈꯣꯏ ꯁꯥꯕꯗꯨꯗꯤ ꯑꯁ
ꯑꯩꯈꯣꯏꯗꯣ ꯆꯥꯛ ꯊꯣꯡꯕꯒꯤꯅꯦ ꯆꯥꯛ ꯊꯣꯡꯕꯗꯤ ꯑꯗꯨ ꯅꯨꯡꯉꯥꯏꯕꯅꯦ ꯑꯗꯣ ꯆꯥꯛ ꯊꯣꯡꯕꯒꯦ
ꯑꯩꯣꯏꯗꯤ ꯆꯥꯛ ꯆꯥꯕ ꯂꯣꯏꯔꯗꯤ ꯑꯗꯨꯒ ꯄ꯭ꯔꯊꯅꯥ ꯇꯥꯎꯕ ꯂꯣꯏꯔꯀꯗ ꯑꯗꯨ ꯃꯥꯏ ꯃꯨꯠꯈ꯭ꯔꯦ ꯉꯔꯥꯡ ꯑꯩꯔꯦꯟ ꯊꯤꯌꯦ
ꯀꯥꯏꯗꯦ ꯊꯕ꯭ꯔ
ꯊꯥꯡꯃꯥꯏꯕꯟ ꯑꯗꯨ ꯁ꯭ꯋꯥꯏꯗ ꯅꯨꯄꯥꯒ ꯅꯨꯄꯤꯒ ꯂꯩꯃꯤꯟꯅꯍꯟꯅꯗꯦ ꯍꯥꯏꯌꯦ
ꯑꯦꯁ
ꯅꯨꯄꯥ ꯑꯣꯏꯔꯁꯨ ꯏꯅꯥꯎꯅꯄꯥꯅꯦ ꯍꯥꯏꯔ ꯀꯥꯟꯗꯁꯨ ꯁꯨ ꯌꯥꯗꯦ ꯃꯣꯏꯅ ꯅꯨꯄꯤ ꯈꯛꯇ ꯂꯥꯏ ꯀꯔꯤ
ꯃꯤꯟꯅꯅꯥꯕꯅꯤ ꯍꯔꯁ
ꯑꯗꯨꯒꯤꯅꯦ ꯍꯣꯏ ꯑꯙꯔ ꯀꯥꯔꯗ ꯌꯦꯡꯉꯣ ꯍꯥꯏꯕ ꯑꯥꯎ ꯌꯥꯗꯦ ꯌꯥꯗꯦꯅ ꯅꯨꯄꯤ ꯈꯛꯇ ꯊꯥꯝꯃꯦ ꯅꯨꯄꯥ ꯈꯛꯇ ꯊꯥꯝꯃꯦꯅ ꯌꯥꯗꯕꯩ
ꯑ ꯀꯔꯤꯒꯤꯣ ꯔꯁꯤꯨꯔꯁꯦ
ꯕꯆꯦ ꯃꯁꯦꯁ
ꯕꯒ ꯆꯥ ꯇꯅꯣ ꯅꯪꯣ
ꯀꯔꯤ
ꯕꯦꯛ ꯆꯠꯀꯅꯣꯕ ꯑꯗꯨꯝ ꯄꯥꯏꯣꯕ ꯎꯝ
ꯀꯊꯤꯔꯦ
ꯊꯪꯃꯥꯏ ꯐꯪꯃꯥꯏꯕꯟꯗ ꯊꯛ ꯊꯤꯕ꯭ꯔꯥ
ꯑꯗꯨ ꯁꯥꯏꯠ ꯈꯛꯇꯅꯦ ꯍꯌꯦꯡ ꯊꯤꯁꯤꯔꯅ ꯈꯟꯕꯅꯦ
ꯍ
ꯍꯌꯦꯡ ꯑꯃꯨꯛ ꯆꯠꯁꯤꯔꯅ ꯀꯔꯤꯦ
ꯅꯪ ꯅꯅꯥꯎ ꯅꯨꯄꯥꯒꯤꯗꯤ ꯆꯞ ꯆꯥꯒꯅꯦ ꯍꯥꯏꯕ
ꯎꯝ ꯆꯞ ꯆꯥꯒꯅꯤ ꯑꯗꯨꯒꯤ ꯑꯩꯁꯨ ꯊꯤꯕꯀꯣ
ꯎꯝ
ꯑꯩꯒꯤ ꯏꯕꯨꯡ ꯃꯥ ꯊꯤꯕꯩ ꯑꯗꯨꯁꯨ ꯃꯥ ꯊꯕꯥꯛ ꯂꯥꯛꯑꯩꯅꯀꯣ
ꯑꯣ ꯃꯥꯁꯨ ꯑꯗꯨꯝꯒ ꯂꯩꯔꯣꯏꯔꯥ
ꯑ ꯈꯪꯗ꯭ꯔꯦ ꯍꯧꯖꯤꯛ ꯃꯥ ꯅꯍꯥꯟ ꯍꯥꯏꯩꯔꯗꯤ ꯃꯥ ꯃꯥꯅ ꯊꯤꯕ ꯌꯥꯅꯤ ꯑꯗꯨꯒ ꯍꯧꯖꯤꯛꯇꯤ ꯃꯥ ꯊꯕꯥꯛ ꯂꯥꯛꯕꯅꯤꯅ ꯌꯥꯔꯔꯣꯏꯅ ꯃꯁꯤꯅ ꯍꯥꯏꯌꯦꯕ
ꯑꯥ ꯁ ꯏꯝꯐꯥꯜꯗ ꯂꯩꯗꯣꯏꯔꯥ ꯍꯥꯏꯕꯅꯤꯗ ꯍꯜꯂꯔꯣꯏ
ꯑ ꯈꯪꯗ꯭ꯔꯦ ꯑꯗꯨꯣ ꯁꯤꯌꯣꯔ ꯇꯥꯎꯗ꯭ꯔꯦ
ꯎꯝ ꯃꯥꯃ ꯑꯅ ꯄꯥꯗꯣ
ꯎꯝ
ꯅꯍꯥꯟ ꯑꯩꯅ ꯔꯦꯟ ꯊꯤꯕꯤꯌꯣ ꯍꯥꯏꯕꯗꯣ
ꯎꯝ ꯍ ꯑ ꯃꯥꯇꯃꯦꯅꯨꯡꯗ ꯂꯥꯛꯑꯌꯦꯦ ꯍꯥꯏꯌꯦ
ꯎꯝ ꯂꯥꯛꯑꯦ ꯍꯥꯏꯑ ꯑꯗꯣ ꯑꯩ ꯔꯤꯄ꯭ꯂꯥꯏꯁꯨ ꯄꯤꯗꯦ ꯃꯉꯣꯟꯗ ꯊꯤꯕ ꯐꯪꯗꯕꯅꯤꯀꯣ ꯍꯥꯏꯗꯤ ꯂꯥꯏꯔꯁꯨ ꯔꯨꯝ ꯑꯃꯈꯛꯇ ꯀꯥ ꯑꯃ ꯑꯃꯈꯛꯇ ꯑꯣꯏꯕ
ꯑꯣ ꯑꯩ ꯑꯩ ꯍꯥꯏꯕꯗꯨꯗꯤ ꯌꯥꯗꯕ꯭ꯔꯣ
ꯃꯣꯏꯒꯤꯗ ꯎ ꯑꯩꯈꯣꯏ ꯖꯥꯇꯤ ꯇꯥꯏꯕ ꯐꯥꯝꯗ ꯂꯩꯔꯤꯉꯦ ꯍꯥꯏꯕ
ꯑꯣ ꯑꯗꯨ ꯑꯣꯏꯔꯁꯨ ꯁꯤꯗꯗꯤ ꯅꯨꯡꯉꯥꯏꯅꯤꯌꯦ ꯍꯥꯏꯕꯗꯤ
ꯑꯗꯣ ꯎꯝ
ꯍꯣꯏ ꯂꯥꯛꯄꯅꯤꯅ ꯑꯩꯈꯣꯏ ꯃꯤꯌꯥꯝ ꯃꯤ ꯂꯥꯛꯑꯦꯗꯅ ꯁꯤ ꯑꯦꯔꯤꯌꯥꯗꯗꯤ
ꯑꯣ ꯑꯗꯨ ꯑꯗꯨꯝ ꯑꯣ ꯍ ꯀꯥꯗꯣ ꯑꯃ ꯑꯃꯈꯛꯇ ꯑꯣꯏꯌꯦꯀꯣ ꯃꯆꯥ ꯃꯆꯥꯒꯨꯝꯕ ꯑꯅꯤ ꯑꯍꯨꯝ ꯂꯩꯔꯗꯤ ꯌꯥꯕ ꯑꯗꯣ ꯑꯃ ꯑꯃꯈꯛꯇ ꯑꯣꯏꯔꯗꯤ ꯌꯥꯗꯕ ꯃꯣꯏꯗꯣ
ꯑꯦ
ꯑꯥ ꯅꯈꯣꯏ ꯏꯝ ꯄ ꯆꯥꯗꯦ ꯇꯥꯗꯦ
ꯦ ꯋꯥꯔ ꯅꯣꯏꯔꯥꯃꯅꯤ
ꯑꯃꯨꯀ ꯇꯧꯔꯥ ꯀꯦꯀꯣ ꯑꯦ
ꯐꯔꯦ